ꯍꯜꯂꯣ ꯇꯥꯕ꯭ꯔꯨ ꯇꯥꯕ꯭ꯔꯨ ꯆꯤ ꯐꯣꯟ ꯇꯔꯄ꯭ꯔꯣ ꯅꯉꯣꯟꯗ?
ꯇꯧꯔꯛꯇꯦ꯫
ꯃꯥꯗꯤ ꯑꯆꯥꯄꯣꯠ ꯂꯩꯔꯨꯔꯁꯦ ꯍꯥꯏꯔ ꯏꯔꯦꯅꯦ ꯍꯧꯖꯤꯛ꯫
ꯆꯄꯠ ꯂꯩꯔꯕꯗꯕꯨ ꯀꯔꯤ ꯆꯄꯠ ꯂꯩꯒꯗꯕ
ꯈꯪꯗꯦ ꯑꯆꯥꯄꯣꯠ ꯂꯩꯁꯤꯔꯦ ꯍꯣꯔꯦꯟ ꯆꯥꯅꯤꯉꯥꯏ ꯍꯥꯏ ꯂꯩ꯫
ꯎꯝ
ꯀꯅꯥ ꯀꯅꯥ ꯂꯥꯛꯀꯦ ꯀꯣ ꯃꯦꯁꯦꯖꯁꯨ ꯌꯦꯡꯁꯨ ꯌꯦꯡꯕꯤꯗꯦ ꯒ꯭ꯔꯨꯞꯇ ꯊꯥꯔꯤꯗꯣ
ꯎꯝ ꯌꯦꯡꯕꯤꯗꯦ ꯑꯩꯁꯨ
ꯍꯌꯦꯡ ꯆꯥꯔꯖ ꯂꯩꯕꯅꯤꯅ ꯃꯤ ꯈꯔ ꯊꯣꯛ-ꯊꯣꯛꯂꯛꯀꯦꯔ ꯊꯣꯛꯂꯛꯑꯣꯏꯔ
ꯃꯥꯟꯗꯦ
ꯍꯥ
ꯊꯧꯅꯗꯤ ꯂꯥꯛꯅꯤꯉꯝ ꯃꯥꯟꯗꯦꯕ
ꯒ꯭ꯔꯨꯞꯇ ꯇꯤꯞꯇꯤ ꯁꯟ ꯌꯥꯝ ꯇꯧꯋꯀꯣ ꯍꯥꯏꯔ ꯂꯩ ꯀꯅꯥꯕꯨꯔ ꯀꯥꯟꯗꯦ
ꯕꯣꯜꯗꯣ ꯕꯣꯜꯗꯣ ꯍꯥꯏꯔꯝꯅꯤ ꯍꯥꯏꯕ ꯃꯥꯂꯦ
ꯑꯦꯍ ꯈꯪꯗ꯭ꯔꯦꯅꯦ
ꯑꯗꯣ ꯌꯦꯡ ꯅꯅꯥꯛꯇ ꯌꯦꯡꯕ ꯌꯥꯏꯅ
ꯌꯦꯡꯁꯦ ꯌꯦꯡꯉꯁꯦ ꯏꯅꯥꯛꯇ ꯌꯦꯡꯉꯁꯦ
ꯎꯝ
ꯑꯗꯨꯒꯤꯅꯤꯅꯦ ꯍꯥꯏꯔꯤꯁꯦ ꯁꯤꯅ ꯆꯥꯄꯣꯠ ꯀꯩꯀꯩ ꯂꯩꯕ꯭ꯔꯥꯌꯦ ꯑꯩꯅ ꯑ ꯌꯝ-ꯑꯦ ꯃꯤꯃꯤ ꯅꯠꯇꯕ ꯑꯃ ꯁꯥꯕꯗꯣ ꯑꯗꯨꯗꯤ ꯑ ꯈꯨꯝ ꯂꯩ ꯑꯇꯩꯗꯤ ꯀꯩꯁꯨ ꯂꯩꯇ꯭ꯔꯤ ꯍꯥꯏꯔꯒ ꯃꯥ ꯑꯗꯨꯗꯤ ꯂꯧꯔꯨꯁꯦꯒ ꯍꯥꯏꯔ ꯂꯩꯌꯦꯕ
ꯑꯩꯗꯤ
ꯎꯝ ꯀꯦ-ꯀꯩꯅꯣ ꯍꯥꯏꯑꯣꯅ
ꯀꯅꯥ ꯀꯅꯥ ꯌꯦꯡꯗꯣꯏꯕ ꯌꯨꯝꯒꯤꯗꯤ ꯌꯦꯡꯉꯁꯦꯈꯣꯏ ꯃꯤꯌꯥꯝꯕꯁꯨ
ꯈꯪꯗꯦ ꯅꯩꯁꯦ ꯑꯩꯈꯣꯏ ꯌꯦꯡꯉꯔꯥ ꯌꯦꯡꯉꯔꯥꯒ ꯗꯤ ꯀꯨꯝꯃꯨ ꯌꯦꯡꯕ ꯌꯥꯏ ꯀꯩꯅꯣ ꯃꯣꯏꯁꯨ
ꯎꯝ
ꯉꯁꯤꯈꯣꯏꯗꯤ ꯉꯦꯡꯑꯣ ꯑ ꯑ ꯏꯁꯀꯦꯟꯗꯤ ꯊꯝꯈꯣꯏꯅꯦ ꯑꯩꯈꯣꯏ ꯌꯦꯡꯕ ꯂꯥꯛꯄ ꯑꯦ ꯑꯩꯈꯣꯏ ꯌꯦꯡꯅꯤꯡꯉꯥꯏ ꯂꯥꯛꯑꯗꯤ ꯂꯣꯏꯔꯤꯅꯦ ꯃꯣꯏꯁꯨ ꯌꯦꯡꯅꯤꯡꯗꯦ ꯨꯄꯨꯡ ꯑꯃ ꯗꯨꯗ ꯌꯦꯡ ꯂꯣꯏꯔꯦ ꯀꯩꯅꯣ
ꯎꯝ ꯑꯗꯣ ꯍꯧꯖꯤꯛ ꯀꯔꯤ ꯆꯥꯟꯅꯕ ꯂꯩꯕ ꯍꯥꯏꯕꯁꯤꯕꯣ
ꯇꯥꯡꯗꯦ ꯑꯗꯨ ꯆꯤꯅ ꯍꯥꯏꯔꯛꯄꯅꯦ ꯆꯥꯄꯣꯠ ꯂꯩꯔꯨꯁꯤ ꯒꯍꯥꯏꯥ ꯈꯪꯗꯦ
ꯑꯗꯨꯒ ꯆꯤꯒ ꯁꯤꯒ ꯃꯕꯥꯅꯤꯗꯣ ꯔꯣꯝ ꯃꯕꯥꯅꯤ ꯅꯕꯅꯤꯒꯣꯟꯗ ꯅꯤꯕꯅꯦꯇ ꯄꯩꯁꯥꯂꯩꯇꯦ
ꯍꯦ ꯍꯦ ꯍꯦ ꯈꯪꯗ꯭ꯔꯦ
ꯉꯁꯤ ꯑꯃꯨꯛ ꯊꯦꯡꯉꯦꯅꯦ ꯍꯥꯟꯅꯗꯒꯤ
ꯄꯨꯡ ꯀꯌꯥꯗꯅꯣ
ꯏꯁꯄꯦꯟꯒ ꯁꯥꯟꯅꯕꯗꯨꯗꯤ ꯄꯨꯡ ꯑꯃ ꯃꯈꯥꯏꯗꯅꯤꯅ
ꯎꯝ
ꯉꯁꯤꯗꯤ ꯇꯨ ꯊꯥꯔꯇꯤꯗꯅꯤꯅ
ꯏꯁ
ꯌꯦꯅꯤꯗ꯭ꯔꯦꯗ ꯎꯝ ꯑꯩꯗꯣ
ꯍꯦ ꯍꯦ ꯀꯩꯒꯤ ꯇꯜꯂꯕꯣ
ꯋꯥꯔꯦꯗ ꯍꯥꯟꯅ ꯇꯨꯝꯒꯅꯤ ꯍꯥꯟꯅ ꯇꯨꯝ ꯍꯣꯔꯦꯟ ꯂꯥꯛꯀꯦ
ꯌꯥꯏ ꯌꯥꯏ
ꯇꯨꯝꯗ꯭ꯔꯥꯗꯤ ꯌꯥꯔꯅꯤ ꯈꯔꯥ ꯔꯦꯁ
ꯑꯗꯨ ꯍꯣꯔꯦꯟ ꯎꯝ ꯕꯣꯁ ꯅꯥꯕ ꯃꯇꯝꯗ ꯀꯥꯎꯊꯣꯛꯑꯒ ꯇꯨꯝꯐꯥꯎꯔꯤ ꯂꯣꯏꯔꯤꯀꯣ
ꯍ ꯆꯠꯅꯤꯡꯉꯥꯏꯗꯤꯦ ꯇꯧꯕꯅꯤꯗ ꯇꯨꯝꯒꯅꯤ ꯍꯥꯏꯕꯗꯣ ꯑꯁ ꯈꯔ ꯐꯃꯨꯡꯗ ꯍꯤꯞꯄꯒ ꯔꯦꯁ ꯇꯧꯒꯅꯤ ꯍꯥꯏꯕꯅꯤꯅ ꯇꯨꯡꯊꯣꯛꯄꯗꯤ ꯅꯠꯇꯦꯗ ꯏꯔꯁꯨ ꯏꯔꯨꯗ꯭ꯔꯦ ꯁꯤꯦ ꯏꯔꯨꯗꯦ ꯇꯧꯧꯕꯅꯤꯅ ꯀꯟꯃꯅꯤꯅꯤ
ꯀ ꯑꯩꯗꯤ ꯏꯔꯨꯅꯤꯉꯥꯏ ꯇꯧꯔꯒ ꯑꯁ ꯑꯁ ꯍꯧꯖꯤꯛ ꯏꯔꯨꯔꯗꯤ ꯂꯣꯛ ꯊꯨꯡꯅꯤꯅꯤ ꯑꯗꯨꯒꯤ ꯏꯔꯨꯗ꯭ꯔꯦ ꯂꯣꯏꯗꯥꯁꯤꯒ ꯁꯥꯦꯛ ꯏꯪꯉꯛꯦ ꯁꯥ ꯏꯪꯉꯩ ꯇꯧꯕꯤꯕ ꯌꯥꯝ ꯁꯅꯥꯏꯕ
ꯑꯅꯦ ꯑꯩꯁ ꯂꯨꯗ꯭ꯔꯗꯒꯤ ꯌꯥꯔ ꯉꯔꯥꯡꯁꯨ ꯂꯨꯗꯦ ꯇꯨꯝꯃꯦ ꯃꯕꯨꯗꯕꯤꯗ ꯇꯨꯃꯅꯤ
ꯗꯤ ꯋꯥ ꯍꯥꯏ ꯁꯃ
ꯍꯣꯏ ꯎ ꯖꯟꯇꯥꯗꯁꯨ ꯉꯔꯗꯤꯕꯨꯅ ꯅꯥꯊꯟꯗ ꯅꯠꯇ꯭ꯔꯦ ꯃꯤ ꯂꯣꯏꯅꯅꯦ ꯑꯣꯗꯤ ꯆꯠꯂꯤꯁꯦ
ꯎꯝꯝ ꯍꯥꯏꯅꯦ ꯁꯤꯅꯥ ꯑꯦꯟꯇꯤꯗꯤ ꯅꯣꯛ ꯆꯥꯈ꯭ꯔꯕꯅꯦ ꯍꯥꯏꯗꯤ ꯅꯪꯁꯨ ꯅꯪꯁꯨ ꯆꯥꯗꯥꯏ ꯚꯤꯗꯤꯑꯣ ꯑꯣꯏꯅ ꯑꯩꯗꯤ ꯆꯥꯗꯦ ꯍꯥꯏꯔ ꯂꯩꯛꯏꯅꯦ
ꯍ ꯃꯥꯁ ꯃꯤ ꯆꯠꯇꯔꯤꯉ ꯏꯗꯤ ꯃꯥꯁ ꯇꯨꯝꯈ꯭ꯔꯦꯗ ꯃꯥꯁꯨ ꯑꯩ ꯇꯨꯝꯃꯒ ꯃꯥꯁꯨ ꯉꯥꯏꯍꯥꯛꯇꯣꯡꯗꯥꯏ ꯇꯨꯝꯈ꯭ꯔ ꯃꯥꯜꯂꯦ
ꯎꯝ
ꯎ ꯑ ꯑꯁ ꯑꯗꯨ ꯄꯨꯡ ꯑꯅꯤ ꯃꯈꯥꯏꯗ ꯌꯦꯡꯉꯗꯤ ꯑꯍꯨꯝ ꯃꯔꯤ ꯉꯅꯤ ꯉꯥꯜꯂꯅꯤꯅꯦ
ꯎꯝ
ꯎꯗꯤꯁ
ꯑꯗꯨꯅꯦꯅ ꯁꯤꯗꯗꯤ ꯌꯦꯡꯅꯤ ꯋꯥꯗꯤ ꯋꯥꯅꯤ ꯍꯥꯏ
ꯨ ꯆꯠꯈꯤꯅꯤ ꯍꯥꯏꯔꯗꯤ ꯅꯪ ꯆꯠꯂꯔꯣꯏ ꯍꯥꯏꯔꯗꯤ ꯑꯁ ꯐꯖꯅ ꯌꯦꯡꯉꯒ ꯇꯨꯝꯊꯣꯛꯄ ꯌꯥꯕ
ꯖꯥꯔ ꯆꯠꯔꯔꯣꯏ ꯍꯥꯏꯕꯗꯨꯅ ꯀꯩꯅꯣ
ꯏꯁ ꯄꯨꯅꯤꯡꯉꯥꯗꯤ ꯆꯠꯅꯤꯡꯉꯥꯗꯤ ꯍꯣꯏ ꯈꯪꯗ꯭ꯔꯦ ꯑꯗꯨꯕꯨ ꯑꯁ ꯀꯔꯤꯅꯣ ꯆ꯭ꯔꯁ ꯍꯌꯦꯡ ꯆꯠꯇ꯭ꯔꯗꯤ ꯌꯥꯅꯤꯡꯉꯥꯏ ꯌꯥꯗꯕ ꯑꯃ ꯂꯩꯕ ꯃꯥꯜꯂꯦꯅꯦ ꯑꯃꯨꯛꯀ ꯁꯤ ꯑꯦꯖꯨꯀꯤꯇꯤꯞ꯭ꯐ ꯑꯦꯖꯨꯀꯦꯇꯤꯞ꯭ꯐꯀꯤꯗꯣ
ꯀꯔꯤ ꯀꯔꯥꯅꯣ ꯍꯥꯏꯅꯤ ꯍꯥꯏꯕꯤꯅꯤꯡꯉꯥꯏ ꯂꯩꯌꯦ ꯀꯔꯤ ꯀꯔꯥ ꯍꯥꯏꯔ ꯂꯩ ꯑꯁ ꯇꯟꯈꯔꯕꯅꯤꯍꯦ ꯑꯗꯨꯒ ꯍꯌꯦꯡ ꯀꯩꯅꯣꯁꯨ ꯎꯅꯥꯅꯤꯡꯉꯥꯏ ꯂꯩꯌꯦ
ꯀꯅꯥ
ꯑꯣ
ꯒꯥꯔꯤꯒꯤꯗꯣ
ꯍꯌꯦꯡ ꯑꯗꯨꯗꯤ ꯇꯞꯅ ꯎꯅꯕ ꯌꯥꯏꯌꯦꯅ ꯀꯩꯅꯣ
ꯍꯣꯏ ꯑꯗꯨꯏꯗ ꯑ ꯑꯥꯐꯇꯔꯅꯨꯟ ꯅꯨꯡꯊꯤꯜ ꯋꯥꯏꯗ ꯎꯅꯒꯅꯤ ꯍꯌꯦꯡ ꯍꯥꯏꯕꯗꯤ ꯃꯟꯗꯦꯗꯒꯤ ꯍꯧꯒꯗꯕꯅꯤꯅ ꯁꯟ ꯍꯌꯦꯡꯅ ꯐꯖꯅ ꯂꯣꯏꯁꯤꯟꯕꯤꯗ꯭ꯔꯗꯤꯀꯣ ꯑꯗꯨꯝ ꯀꯔꯤ ꯀꯔꯥꯅꯣ ꯇꯧꯒꯗꯕ ꯒꯥꯔꯤꯒꯤꯔꯥ ꯅꯠꯇ꯭ꯔꯒ ꯑꯉꯥꯡꯁꯤꯡꯗꯨꯝ ꯀꯌꯥꯅꯣ ꯁ꯭ꯇꯨꯗꯦꯟ ꯀꯌꯥꯅꯣ ꯅꯠꯇ꯭ꯔꯒ ꯄꯨꯡ ꯀꯌꯥꯗ ꯂꯧꯕ ꯆꯠꯀꯗꯕꯁ ꯑꯗꯨꯒ ꯄꯨꯡ ꯀꯌꯥꯗ ꯌꯧꯒꯗꯕꯅꯣ ꯍꯥꯏꯕꯁꯨ ꯈꯪꯗꯦꯕ
ꯎꯝ
ꯄꯨꯡ ꯃꯣꯏꯅ ꯃꯥꯅ ꯍꯥꯏꯔꯛꯄꯗꯨꯗꯤ ꯑꯦꯠ ꯊꯥꯔꯇꯤꯗ ꯆꯠꯀꯅꯤ ꯑꯗꯨꯒ ꯋꯥꯟꯗ ꯂꯧꯕ ꯆꯠꯀꯅꯤ ꯑꯗꯨ ꯈꯛꯇꯪꯅꯦꯕ ꯍꯥꯏꯕꯤꯕ ꯗꯤꯇꯦꯜꯁ ꯑꯣꯏꯅ ꯍꯥꯏꯕꯤꯗꯦꯕ ꯈꯪꯗꯕꯅꯦ ꯑꯩꯁꯨ ꯒ꯭ꯌꯥꯟꯃꯥꯟ ꯇꯥꯗ꯭ꯔꯤ ꯑꯗꯨꯕꯨ ꯇꯧ ꯐꯪꯉꯗꯤ ꯏꯁ ꯊꯥ ꯑꯃꯗ
ꯃꯤꯗꯤ ꯀꯌꯥ ꯄꯨꯒꯅꯤ ꯍꯥꯏꯕ꯭ꯔ ꯅ
ꯈꯪꯗꯕ ꯑꯗꯣ ꯐꯦꯃꯤꯂꯤ ꯑꯃꯈꯛꯇꯪ ꯑꯣꯏꯔꯝꯒꯅꯤꯗ ꯃꯥꯅ ꯍꯥꯏꯕꯗꯨꯗꯤ ꯑꯦꯜ ꯄꯤ ꯀꯣꯟ ꯑꯩꯈꯣꯏꯗ ꯂꯩ ꯐꯦꯃꯤꯂꯤꯅꯦ ꯑꯉꯥꯡꯁꯤꯡꯅꯦ ꯍꯥꯏ ꯕ ꯃꯆꯥ ꯃꯆꯥ ꯑꯣꯏꯔꯝꯒꯅꯤꯗ
ꯑꯁꯤ ꯌꯥ ꯗꯤ ꯀꯦꯔꯗ ꯅꯠꯇꯔꯣ ꯗꯤ ꯀꯦꯔꯗ ꯇꯝꯕꯁꯤꯡꯒꯤ ꯅꯠꯇ꯭ꯔꯣ
ꯅꯠꯇꯦ ꯑꯗ ꯑ ꯀꯩꯑꯦꯕ ꯁꯤ ꯑꯦꯝ ꯁꯤ ꯃꯅꯥꯛꯀꯤꯗꯣ ꯀꯣꯏꯔꯦꯡꯒꯩꯗ
ꯅꯠꯇꯦ ꯅꯠꯇꯦ ꯅꯠꯇꯦ ꯍꯣꯏ ꯈꯪꯉꯦ ꯑꯗꯨꯁꯨ ꯊꯤꯟꯕꯗꯣ ꯍꯥꯏꯕꯅꯤꯗ ꯐꯝꯗꯣ ꯑꯁꯤ ꯑꯈꯣꯏ ꯈꯨꯟꯗ ꯗꯤ ꯀꯦꯔ ꯂꯩꯕ ꯂꯩꯕꯗ ꯊꯤꯅꯤꯡꯉꯥꯏ ꯅꯠꯇ꯭ꯔꯣ
ꯅꯠꯇꯦꯕ ꯑꯥ ꯀꯩꯅꯣ ꯀꯣꯏꯔꯦꯡꯒꯩꯗ ꯊꯤꯟꯕꯒꯗꯕ ꯍꯥꯏꯔꯒ
ꯑꯣ
ꯀꯩꯅꯣꯗꯨ ꯕꯥꯔꯤꯌꯥ ꯃꯥꯔꯤꯌꯥ ꯃꯣꯟꯇꯦꯁꯣꯔꯤ ꯁ꯭ꯀꯨꯜꯗ ꯊꯤꯡꯒꯗꯕ
ꯑꯣ ꯑꯣ
ꯆꯄꯤꯒꯣꯜꯃꯦꯠ ꯈꯣꯏꯗꯒꯤ ꯄꯤꯛ ꯇꯧꯔꯅꯤ ꯑꯥꯗ ꯊꯤꯜꯂꯅꯤ ꯍꯜꯂꯛꯑꯅꯤ ꯂꯣꯏꯔꯦ ꯃꯣꯔꯅꯤꯡꯒꯤꯗꯤ ꯄꯨꯡ ꯑꯃ ꯑꯗꯨꯋꯥꯏꯗ ꯑꯃ ꯆꯠꯊꯣꯛꯅꯤꯡꯉꯥꯃꯥꯟ
ꯑꯗꯨꯗꯤ ꯅꯪ ꯉꯥꯏꯕ ꯆꯠꯀꯦꯔꯥ ꯑꯗꯨꯗꯤ ꯊꯤꯟꯕꯗ ꯍꯜꯂꯛꯀꯦꯔ
ꯊꯤꯜꯂ ꯍꯜꯂꯛꯀꯅꯤꯗ ꯀꯗꯥꯏꯗꯩ ꯉꯥꯏꯕꯅꯣ
ꯚꯥꯏ ꯃꯥ ꯁꯦꯛꯃꯥꯏꯗ ꯉꯥꯏꯕ ꯆꯠꯂꯗꯤ ꯂꯣꯏꯔꯦꯍꯦ ꯏꯇꯥꯎ
ꯉꯥꯏ ꯂꯩꯔꯗꯤ ꯏꯁ ꯅꯨꯡꯉꯥꯏꯌꯣ ꯍꯥꯏꯔꯗꯤ ꯊꯥꯗ ꯂꯤꯁꯤꯡ ꯇꯔꯥ ꯄꯤꯌꯨ ꯍꯥꯏꯔꯒꯅꯤ ꯑꯩꯗꯤ
ꯍꯥ ꯍꯥ ꯌꯥꯏ ꯌꯥꯏ ꯑꯁꯨ ꯌꯥꯏ
ꯀꯗꯥꯏꯗꯩ ꯉꯥꯏꯔꯗꯤ ꯏꯁꯁ ꯃꯥꯡꯉꯤꯅ ꯑꯩꯗꯤ ꯋꯥ ꯃꯥꯡꯉꯤꯅ
ꯆꯨꯝꯃꯤ
ꯅꯩꯒꯤ ꯊꯕꯛ ꯀꯔꯤ ꯀꯔꯥ ꯈꯔ ꯁꯤꯗ ꯌꯨꯝꯗ ꯇꯧꯍꯧꯒꯗꯕꯁꯨ ꯇꯧꯍꯧꯕ ꯐꯪꯉꯔꯣꯏ
ꯃꯣꯏ ꯑꯇꯣꯞꯄ ꯗ꯭ꯔꯥꯏꯚꯔꯁꯤꯡꯒ ꯆ ꯁꯥꯟꯅꯔꯒ ꯐꯝꯕ ꯂꯩ
ꯑꯩꯈꯣꯏ ꯄꯤꯇ꯭ꯔꯨ ꯄꯤꯇ꯭ꯔꯨꯒꯤ ꯃꯅꯥꯛꯇ ꯆꯪꯉ ꯀꯥꯔꯁ ꯅꯥꯔꯨꯗꯅ ꯅꯛꯄꯅꯤꯅ ꯍꯜꯂꯛꯄꯗꯥ
ꯍꯜꯂꯛꯑꯒ ꯃꯥꯁꯨ ꯎꯝ ꯄꯨꯡ ꯇꯔꯥ ꯑꯗꯨꯋꯥꯏꯗ ꯍꯜꯂꯛꯄ ꯃꯥꯜꯂꯦ ꯃꯥꯁꯨ ꯍꯜꯂꯛꯄꯗꯥ
ꯑꯣ
ꯀ ꯑꯗꯨꯋꯥꯗ ꯆꯥꯛ ꯆꯥꯕ ꯃꯥꯜꯂꯦ ꯃꯥꯁꯦ
ꯑ ꯇꯤꯐꯤꯟ ꯀꯨꯝꯕꯁꯨ ꯄꯨꯔ ꯆꯠꯄ ꯃꯥꯟꯂꯦ ꯃꯥꯗꯤ
ꯎꯝ
ꯎꯝ ꯃꯥꯅꯤ ꯌꯨꯝꯗ ꯂꯩꯅꯤꯡꯗ꯭ꯔꯗꯤ ꯑꯥꯗ ꯑꯗꯨꯝ ꯆꯠꯂꯦꯕ ꯑꯇꯣꯞꯄꯁꯤꯡꯒ ꯑꯗꯨꯝ ꯑꯥꯗ ꯂꯩꯔꯒ ꯆꯥꯛ ꯆꯥꯔꯒ ꯇꯤꯠ ꯁꯥꯟꯅꯔꯒ
ꯑꯥ
ꯈꯪꯅꯕ ꯌꯥꯕꯅꯤꯅ ꯃꯥꯗꯤ
ꯎꯝ ꯑꯗꯨꯗꯤ ꯑꯁꯤ ꯑꯩꯈꯣꯏ ꯈꯨꯟꯗ ꯂꯧꯔꯒ ꯑꯥ ꯀꯣꯏꯔꯤꯉꯩꯗ ꯊꯤꯟꯕ ꯆꯠ ꯆꯠꯇꯣꯏꯅꯦꯕꯀꯣ ꯅꯪꯒꯤꯁꯦ
ꯎꯝ ꯍꯣꯏ
ꯃꯣꯏꯒꯤ ꯁ꯭ꯀꯨꯜ ꯕꯦꯟꯒꯨꯝꯕ ꯂꯩꯇ꯭ꯔꯕꯣ ꯇꯧꯔꯤꯁꯦ ꯄ꯭ꯔꯥꯏꯚꯦꯠꯇ
ꯈ ꯈꯪꯗꯦꯅꯦ ꯂꯩꯇꯕ ꯃꯥꯜꯂꯦ ꯑꯗꯨꯒꯤ ꯑꯣꯏꯔꯝꯃꯅꯤ ꯐꯪꯗꯕ ꯍꯥꯏꯕ ꯇꯥꯔꯦ ꯑꯐꯤꯔꯂꯤ ꯑꯣꯏꯈ꯭ꯔꯕꯅꯤꯅ ꯏꯁꯇꯥꯔꯇꯤꯡꯗꯒꯤ ꯚꯦꯟ ꯊꯤꯔꯗꯤ ꯁꯤꯠ ꯐꯪꯕ ꯌꯥꯕꯅꯦꯕ ꯃꯣꯏ ꯇꯧꯍꯧꯗꯕ ꯃꯥꯜꯂꯦ ꯀꯔꯤ ꯁꯤꯠ ꯐꯪꯗꯦ ꯍꯥꯏ ꯀꯔꯤ ꯀꯔꯥꯅꯣ ꯍꯥꯏꯕꯒꯨꯝ ꯇꯧꯕꯅꯤ ꯌꯥ ꯇꯥꯗꯦꯗ ꯅꯣꯏꯁꯦ
ꯎꯝ ꯍꯨꯝ
ꯅꯍꯥꯟꯗꯣ ꯍꯥꯏꯕꯤꯔꯒ ꯑꯃꯨꯛꯁꯨ ꯍꯥ ꯍꯥꯏꯔꯛꯇ꯭ꯔꯦ ꯃꯣꯏꯁꯨ ꯇꯃꯤꯟꯅ ꯑꯃꯨꯛꯀ ꯂꯩꯌꯦ ꯌꯥꯔꯕꯣ ꯀꯟꯐꯥꯔꯝ ꯇꯧꯔꯕꯣ ꯍꯥꯏꯅ ꯑꯩꯅ ꯍꯣꯏ ꯍꯥꯏꯕꯤꯔꯒ ꯇꯨꯃꯤꯟꯅ ꯂꯩꯈ꯭ꯔꯦꯕ ꯑꯃꯨꯛꯀ ꯑꯣꯁꯨ ꯀꯔꯤ ꯀꯔ ꯍꯩꯁꯨ ꯍꯥꯎꯔꯦ
ꯑꯧ
ꯍꯣꯔꯦꯟꯖꯤ ꯀꯅꯥ ꯀꯅꯥꯅꯣ ꯀꯟꯐꯔꯥꯝ ꯇꯥꯈꯔꯁꯦ
ꯐꯪꯒꯦꯍꯦ ꯒ꯭ꯔꯨꯞꯇ ꯌꯦꯡꯉꯣꯗꯅ
ꯑꯁ ꯗꯥꯎꯠ ꯁ꯭ꯄꯤꯀꯔ ꯑꯣꯟꯈ꯭ꯔꯦꯅꯦ ꯍꯧꯖꯤꯛꯇꯤ ꯀꯗꯥ ꯀꯔꯤ ꯇꯧꯕꯤꯒꯤꯔꯣ ꯇꯥꯕ꯭ꯔꯣ
ꯎꯝ ꯆꯥꯏ ꯇꯥꯏ
ꯏꯁ ꯃꯊꯗ ꯂꯥꯎꯠ ꯁ꯭ꯄꯤꯀꯔ ꯑꯣꯟꯈ꯭ꯔꯅꯤ ꯑꯩꯒꯤꯁꯤ ꯍꯣꯏ
ꯗ ꯏꯁꯄꯤꯀꯔ ꯊꯝꯕ ꯌꯥꯕ꯭ꯔꯣꯅꯦ ꯌꯥꯗꯕꯅꯤꯍ
ꯑꯣꯟꯈ꯭ꯔꯦꯕ ꯃꯊꯟꯗ ꯀꯔꯤꯒꯤꯔ ꯈꯪꯗꯦ ꯋꯥꯆꯦꯞ ꯋꯥꯆꯑꯦꯞꯇ ꯀꯔꯤꯅꯣꯃ ꯂꯥꯛꯄꯒꯦ
ꯈꯪꯗ꯭ꯔꯦꯍꯦ
ꯑꯗꯣ ꯍꯣꯔꯦꯟꯗꯤ ꯀꯅꯥ ꯀꯅꯥ ꯂꯥꯛꯀꯅꯤ ꯍꯥꯏꯕ꯭ꯔꯥ
ꯊꯥꯒꯟꯗꯦ ꯑꯁꯤ ꯑꯩ ꯌꯦꯡꯅ ꯂꯩꯦ ꯃꯦꯁꯦꯖꯇ
ꯑꯣ ꯍꯧꯖꯤꯛꯁꯦ ꯑ ꯍꯧꯖꯤꯛꯈꯥꯏꯌꯦ ꯉꯁꯤꯗꯤ ꯅꯨꯄꯤꯅꯤ ꯑꯗꯨꯒ ꯀꯩꯅꯣ ꯇꯧ ꯑꯣꯏꯔꯝꯅꯤ ꯈꯧꯅꯗꯤ ꯂꯥꯛꯅꯤ ꯌꯥꯝ ꯃꯥꯟꯗ꯭ꯔꯦ
ꯎꯝ ꯗꯅꯤꯜ ꯑꯩꯈꯣꯏ ꯀꯦ ꯑꯦ ꯁꯤꯁꯦ ꯂꯥꯛꯑꯔꯣꯏ
ꯀ꯭ꯨ ꯁꯤ ꯂꯥꯛꯑꯣꯏ ꯍꯥꯏꯗ꯭ꯔ ꯃꯔꯨ ꯍꯣꯏ ꯃꯔꯨ ꯀꯧꯕꯥꯎ ꯌꯥꯏ ꯃꯔꯨꯒ ꯃꯝꯕꯗꯨꯁꯨ ꯀꯧꯕ ꯌꯥꯏ
ꯂꯥꯛꯀꯔꯣ ꯍꯥꯏꯅꯤ ꯑꯦ ꯂꯥꯛꯑꯗꯦ ꯂꯥꯛꯑꯦ ꯂꯥꯛꯑ ꯂꯣꯏꯔꯦ ꯂꯥꯛꯄꯁꯤꯡ ꯇꯧ ꯂꯣꯏꯔꯦ ꯀꯩꯅꯣ
ꯑꯗꯨꯅꯦ ꯁ ꯅꯍꯥ ꯇꯝꯈꯤꯗꯨꯗꯨꯕꯨ ꯅꯠꯇ꯭ꯔꯣ
ꯎꯝ
ꯅꯨꯃꯤꯠ ꯑꯃꯈꯛꯇꯪꯅꯤ ꯅꯨꯡꯉꯥꯏꯅ ꯇꯧꯊꯣꯛꯑꯗꯤ ꯂꯣꯏꯔꯦ ꯑꯩꯈꯣꯏ ꯈꯤꯇꯪ ꯑꯁ ꯑꯗꯨꯁꯨ ꯍꯣꯔꯦꯟ ꯌꯨꯝꯗ ꯀꯔꯤ ꯀꯔꯥ ꯁꯦꯡꯅ ꯆꯥꯒꯗꯕꯗꯣ ꯑꯦ ꯑꯩꯒꯤ ꯏꯅꯥꯛꯇ ꯁꯨꯡꯁꯥ ꯐꯗꯔꯈꯣꯏ ꯆꯥꯔꯅꯦꯕ ꯁꯤꯡꯖꯨ ꯁꯂꯥꯠ ꯌꯥꯝ ꯂꯩꯕꯅꯦꯕ ꯅꯥꯄꯤꯁꯤꯡꯦ ꯑꯗꯨ ꯄꯨꯔꯛ